ꯑꯣ ꯍꯜꯂꯣ ꯑꯣ ꯇꯥꯏ ꯍꯣꯏ
ꯗꯧꯔꯤꯅ
ꯍꯧꯖꯤꯛꯇꯤ ꯑꯗꯨꯝ ꯐꯝꯔꯒ ꯂꯩꯕꯅꯤ ꯅꯪꯗꯤ
ꯆꯞ ꯃꯥꯟꯅꯩ ꯑꯩꯁꯨ ꯐꯝꯒ ꯂꯩꯌꯦꯦ
ꯑꯣ ꯑꯅꯅꯨꯡ ꯃꯔꯤꯔꯤꯕ ꯑꯗꯨꯣ
ꯅꯨꯡꯉꯥꯏꯔꯤꯗ ꯊꯕꯛ ꯀꯩꯀꯥ ꯆꯠꯇꯦ
ꯊꯕꯛ ꯊꯕꯛ ꯇꯧꯋꯤ ꯍꯣꯏ ꯍꯧꯖꯤꯛꯇꯤ ꯑꯗꯨꯝ ꯂꯩꯕꯅꯤ
ꯀ ꯀꯩ ꯊꯕꯛꯅꯣ
ꯎ ꯐꯥꯁ ꯐꯨꯗꯠꯇ ꯂꯩꯕꯅꯤ ꯑꯗꯨꯝ
ꯑꯣ ꯅꯨꯡꯉꯥꯏꯔꯅꯦ
ꯑ
ꯏꯁꯩꯥ ꯄꯥꯝꯕꯁꯨ ꯅꯨꯡꯉꯥꯏꯕꯅꯤꯅ ꯃꯔꯝ ꯑꯃꯗꯤꯗꯤ
ꯑꯥ ꯅꯪ ꯉꯔꯥꯡꯐꯥꯎ ꯌꯦꯡꯕ꯭ꯔꯥ ꯑꯗꯣ
ꯌꯦꯡꯗꯦꯗ ꯑꯩꯅ ꯑꯄꯥꯝꯕꯗꯤ ꯂꯣꯏ ꯂꯩꯍꯧꯔꯦ
ꯑꯣ ꯑꯩꯁ ꯅꯪ ꯑꯄꯥꯝꯗꯣꯒꯔꯤ ꯇꯤꯝꯕ꯭ꯔꯥ
ꯑꯩꯁꯦ ꯍꯪꯒꯥꯝ ꯃꯄꯥꯟ ꯂꯩꯍꯧꯕꯗꯣ
ꯍꯥ
ꯇꯥꯡ ꯇꯥꯡ ꯇꯔꯨꯛꯇ ꯂꯩꯍꯧꯕꯗꯣ
ꯑꯣ ꯑꯩꯗꯤ ꯈꯪꯗ꯭ꯔꯤ ꯅꯪꯒꯤꯗꯣ
ꯑꯁ ꯀꯩꯅꯣꯒ ꯇꯧꯕꯗꯣ ꯅꯨꯄꯥ ꯋꯥꯡ ꯆꯥꯎꯔꯒ ꯃꯁꯛ ꯊꯤꯕ ꯅꯨꯄꯥꯈꯣꯏꯒ ꯄꯨꯟꯕꯗꯣ ꯑꯁ ꯍꯪꯒꯥꯝ ꯃꯄꯥꯟ ꯈꯪꯗꯦ
ꯈꯣꯡꯗ꯭ꯔꯔꯤ ꯍꯣꯏ
ꯃꯥꯏꯔꯦꯟ ꯃꯩꯔꯦꯟꯒꯤ ꯃꯆꯨ
ꯎꯝ ꯈꯪꯗ꯭ꯔꯦ ꯑꯗꯨꯗꯤ ꯎꯅꯗꯔꯥ
ꯃꯦ
ꯅꯠꯇꯦ
ꯕ꯭ꯔꯖꯤꯜ ꯕ꯭ꯔꯦꯖꯤꯜ ꯑꯩꯒꯤꯗꯤꯗꯤ ꯂꯩꯦꯍꯧꯔꯤꯅꯦ
ꯑ ꯑꯁ ꯅꯨꯡꯉꯥꯏꯇꯦꯗ ꯑꯗꯨꯗꯤ ꯑꯩꯈꯣꯏꯒꯤ ꯑꯩꯈꯣꯏꯒꯤ ꯑꯩꯒꯤ ꯑꯄꯥꯝꯕ ꯇꯤꯝꯁꯨ ꯉꯔꯥꯡ ꯁꯤꯈ꯭ꯔꯦ ꯌꯥꯗ꯭ꯔꯦ
ꯎꯝ ꯑꯣꯏꯔ ꯅꯪ ꯈꯨꯨꯟꯁꯤꯔꯤ
ꯑꯁ ꯅꯣꯡꯉꯟꯕ ꯑꯅꯤ ꯇꯧꯔꯒ ꯑꯁ ꯇꯥꯗꯣꯔꯤ ꯑꯩꯁꯨ ꯑꯗꯨꯝ ꯅꯣꯛꯍꯟꯕꯅꯦꯕ
ꯑꯥ
ꯅꯪꯁꯨ ꯑꯗꯨꯝ ꯅꯣꯛꯄ ꯃꯥꯂꯦ
ꯁꯦꯡꯕꯔꯥ
ꯁꯦꯡꯕꯅꯦ ꯑꯩꯁꯨ ꯋꯥ ꯍꯥꯏꯕ ꯌꯥꯗꯅ ꯑꯗꯨꯝ ꯅꯣꯛꯑꯦꯕ ꯑꯩꯁꯨ
ꯑꯣ ꯉꯔꯥꯡ ꯑꯌꯨꯛꯇ ꯎꯝ ꯎ ꯀꯥꯡꯁꯣꯏ
ꯑꯣ
ꯅꯪꯗꯤ
ꯑꯩꯕꯥꯟꯅꯤ ꯆꯞꯃꯤꯟꯅꯩ ꯀꯔꯤꯅꯣ ꯉꯁꯤꯪ ꯀꯪꯁꯣꯏ ꯆꯥꯕ ꯌꯥꯝꯃꯤꯅꯦ
ꯎꯝ ꯑꯗꯨꯃꯥꯟꯂꯦ ꯍꯣꯏ
ꯍꯋꯥꯏꯒ ꯀꯪ ꯁꯣꯏ ꯌꯥꯝꯃꯤ ꯉꯁꯤ
ꯑꯥ
ꯀꯣꯂꯦꯖꯇꯤ ꯇꯣꯛꯎꯕꯣ
ꯑꯩ ꯏꯁꯇꯣꯛꯇꯤꯗ ꯍꯧꯖꯤꯛ ꯇꯝꯕꯅꯦ ꯑꯩꯁꯦ ꯑꯩꯁꯦ ꯀꯣꯂꯦꯖꯇ ꯀꯣꯔꯦꯁꯄꯣꯟꯗꯦꯟ ꯊꯝꯂꯒ ꯊꯕꯛ ꯇꯧꯕꯅꯤ ꯑꯗꯨꯝ
ꯑꯣ ꯀꯌꯥ ꯐꯥꯎꯗꯤ ꯀꯥꯔꯕ ꯀꯥꯕ
ꯍꯧꯖꯤꯛꯇꯤ ꯁꯦꯀꯦꯟ ꯁꯤꯦꯃꯤꯁꯇꯔꯗ ꯂꯩ
ꯑꯣ ꯑꯅꯤꯒꯅꯦ ꯑꯩ ꯑꯩꯁꯨ ꯃꯉꯥ ꯀꯥꯕꯗ ꯉꯥꯏꯔꯤꯔꯤꯌꯦ ꯒ꯭ꯌꯥꯟ ꯇꯥꯏꯀꯣ ꯑꯁ ꯌꯥꯝ ꯋꯥꯠꯂꯤꯗ
ꯑꯗꯣ ꯅꯪ ꯅꯪ ꯅꯪꯁꯨ ꯅꯪꯗꯤ ꯔꯤꯨꯒꯂꯠ ꯆꯠꯄ꯭ꯔꯥ ꯑꯗꯨꯒ ꯀꯣꯔꯦꯁꯄꯦꯟꯗꯦꯟ ꯊꯝꯕ꯭ꯔꯥ ꯑꯣ
ꯑꯗꯨ ꯑꯩꯗꯤ ꯑꯗꯨꯝ ꯇꯣꯏꯅ ꯆꯠꯅꯤ ꯅꯪ ꯅꯪꯒꯤ ꯖꯦꯒꯥꯁꯦ ꯀꯔꯝ ꯀꯔꯝꯕ ꯖꯒꯥꯗꯅꯣ ꯅꯪꯅ ꯆꯠꯂꯤꯁꯦ
ꯃꯤꯌꯁꯔꯦꯟ ꯎꯝ ꯀꯩꯍꯥꯏꯕ ꯍꯥꯏꯌꯣ ꯍꯥꯏꯌꯣ
ꯅꯪꯅ ꯀꯣꯂꯦꯖ ꯆꯠꯄ ꯖꯒꯥꯗꯣ
ꯑ ꯀꯩꯅꯣ ꯆꯤ ꯀꯤꯡ ꯕꯤꯂꯦ ꯀꯤꯡ ꯄꯦꯂꯦꯁ ꯈꯪꯕ꯭ꯔꯥ
ꯀꯦ ꯈꯪꯗꯦꯕꯣ
ꯑꯦꯝꯕꯤ ꯀꯣꯂꯦꯖ
ꯍꯥꯏꯗꯣꯛꯒ꯭꯭ꯔꯦ
ꯑ
ꯑꯩꯒ ꯈꯪꯉꯦ ꯈꯪꯉꯦ ꯏꯕꯥꯟꯅꯤ ꯃꯥꯟꯅꯔꯦ ꯑꯗꯨꯗꯤ ꯀꯩꯅꯣꯒꯤ ꯅꯠꯇ꯭ꯔꯣ
ꯑ
ꯑ ꯀꯥꯡꯒ ꯎꯝ ꯎꯝ ꯀꯩꯅꯣꯒꯤ ꯀꯥꯡ ꯀꯩꯀꯥ ꯍꯔꯥꯎꯕꯤꯒꯤ ꯀꯨꯝꯍꯩ ꯀꯩꯀꯥ ꯇꯧꯕ ꯃꯐꯝꯗꯨꯗꯔꯣ
ꯎꯝ
ꯒ꯭ꯔꯥꯎꯟ ꯀꯩꯅꯣ ꯑꯃ ꯑꯆꯥꯎ ꯑꯃ ꯈꯪꯉꯦ ꯈꯪꯉꯦ ꯈꯪꯉꯦ ꯈꯪꯗꯦ ꯏꯕꯥꯅꯤ ꯆꯞ ꯃꯥꯟꯅꯩ
ꯑꯣ
ꯑꯗꯨꯗꯤ ꯅꯪ ꯑ ꯑꯗꯨꯗꯤ ꯅꯪꯁꯦ ꯑꯩꯒꯤ ꯀꯩꯅꯣ ꯇꯥꯔꯅꯦ ꯑꯉꯥꯡ ꯇꯥꯔꯅꯦ
ꯑ ꯑꯗꯨꯗꯤ ꯍꯥꯏꯗꯤ ꯑꯣ
ꯑꯩꯁꯨ ꯑꯗꯨꯗꯤ ꯑꯩꯁꯨ ꯑꯗꯨꯅꯦ ꯈꯪꯗꯦꯗ ꯍꯧꯖꯤꯛ ꯍꯧꯖꯤꯛꯐꯥꯎ ꯑꯩꯈꯣꯏ ꯑꯩꯈꯣꯏꯒꯤ ꯐꯥꯔ꯭ꯁꯠ ꯁꯦꯃꯤꯁꯇꯔꯒꯤ ꯔꯤꯖꯜꯠ ꯊꯣꯛꯇꯦ ꯍꯧꯖꯤꯛꯐꯥꯎ
ꯑꯣ
ꯊꯣꯛꯇꯦ ꯑꯣꯖꯥꯗ ꯑꯣꯖꯥ ꯑꯣꯖꯥꯗ ꯍꯥꯡꯉꯨ ꯀꯥꯟꯗ ꯈꯪꯗ꯭ꯔꯤ ꯍꯥꯏ
ꯃꯣꯏ ꯈꯪꯉꯣꯏꯍꯦ ꯑꯦꯝ ꯑꯣꯏꯗꯒꯤ ꯍꯥꯏꯔꯛꯇ꯭ꯔꯗꯤ
ꯑꯣ ꯑꯁ ꯑꯩꯈꯣꯏꯒꯤ ꯁꯦꯀꯦꯟ ꯁꯦꯃꯤꯁꯇꯔ ꯑꯦꯛꯖꯥꯝꯗꯤ ꯃꯊꯪꯒꯤ ꯊꯥꯗꯒꯤ ꯍꯧꯔꯅꯤ ꯍꯧꯖꯤꯛ ꯐꯥꯎ ꯊꯣꯛ ꯇꯦ
ꯑꯣ ꯅꯣꯏ ꯃꯊꯪ ꯊꯥꯗ ꯍꯧꯔꯅꯤꯀꯣ ꯑꯗꯣ ꯑꯩꯈꯣꯏꯁꯨ ꯑꯩꯈꯣꯏꯁꯨ ꯅꯣꯏ ꯑꯗꯨꯃꯥꯏꯅ ꯇꯝꯕ ꯃꯇꯝꯗꯀꯣ ꯁꯨꯃꯥꯏꯅ ꯇꯧꯋꯦ ꯆꯞ ꯃꯟꯅꯥꯌꯦ ꯊꯦꯡꯅ ꯊꯣꯛꯑꯦꯕꯀꯣ ꯃꯣꯏꯒꯤ ꯀꯩꯅꯣꯗꯣ ꯑꯗꯨꯒ ꯑꯩꯈꯣꯏ ꯁꯀꯦꯟꯒꯗꯣ ꯊꯥꯕꯅ ꯍꯥꯟꯕꯅꯤ ꯁꯨꯃꯥꯏꯅ ꯇꯧꯕꯅꯤ ꯑꯩꯈꯣꯏꯁꯨ ꯑꯗ ꯍꯟꯗꯛ ꯄꯨꯗꯤ ꯁꯨꯃꯥꯏꯅ ꯇꯧꯗꯦ ꯈꯪꯗꯦ ꯉꯥꯏꯕ ꯀꯜꯂꯣ
ꯅꯣꯏꯁꯦ ꯅꯣꯏꯒꯤ ꯔꯤꯖꯜꯗꯤ ꯀꯃꯥꯏꯅ ꯌꯦꯡꯕ꯭ꯔꯥ
ꯑꯩꯈꯣꯏꯗꯤ ꯃꯣꯏꯅ ꯒ꯭ꯔꯨꯞꯇ ꯊꯥꯔꯛꯀꯅꯤꯀꯣ ꯀꯩꯅꯣ ꯑꯗꯨꯃꯥꯏꯅ ꯂꯤꯡꯀꯣ ꯑꯗꯨꯗ ꯆꯪꯉꯒ ꯌꯦꯡꯕꯅꯦ ꯃꯣꯏꯅ ꯊꯥꯔꯛꯀꯅꯤꯗ ꯅꯣꯏꯒꯤꯁꯨ ꯀꯣ ꯑꯗꯨꯗ ꯆꯪꯒ ꯌꯦꯡꯉꯣ ꯍꯥꯏꯔꯀꯥꯟꯗ ꯅꯣꯏꯅ ꯑꯗꯨꯝ ꯌꯦꯡꯕ ꯇꯥꯔꯦ ꯅꯣꯏꯒꯤ ꯀꯩꯀꯥꯗꯣ ꯑꯦꯛꯖꯥꯝꯗ ꯆꯪꯕ ꯀꯩꯀꯥꯗꯣ ꯑꯗꯨ ꯍꯥꯞꯄꯒ ꯀꯣ
ꯑꯣ ꯑꯠꯆꯥ ꯑꯠꯆꯥꯆꯥ ꯈꯪꯉꯦꯅ
ꯎꯝꯝ
ꯑꯁ ꯑꯗꯨꯗꯤ ꯕꯦꯛ ꯆꯥꯔꯗꯤ ꯎꯝ
ꯆꯥꯔꯣꯏꯍꯦ ꯅꯪ ꯅꯪ ꯍꯥꯟꯅꯗꯤ ꯑꯩꯈꯣꯏ ꯑꯩꯈꯣꯏꯒꯤ ꯀꯣꯂꯦꯖꯇ ꯊꯥꯕ ꯅꯠꯇ꯭ꯔꯣ
ꯎꯝ ꯊꯥꯏ ꯑꯗꯨꯁꯨ ꯑꯣꯖꯥꯁꯤꯡꯁꯦ ꯑꯁ ꯍꯥꯏꯄ ꯁꯥꯔꯒ ꯌꯥꯗ꯭ꯔꯦ
ꯍꯣꯏ ꯑꯍꯥꯟꯕ ꯊꯥꯕ ꯃꯇꯝꯗꯗꯤꯀꯣ ꯁꯨꯃꯥꯏꯅ ꯇꯧꯗꯦ ꯑꯗꯣ ꯅꯪ ꯀꯨꯏꯔꯛꯑꯗꯤ ꯑꯗꯨꯃꯥꯏꯅ ꯇꯧꯗꯕꯅꯦ ꯑꯣꯖꯥꯈꯣꯏꯒ ꯁꯛ ꯀꯩꯀꯥ ꯈꯪꯅꯔꯗꯤꯀꯣ ꯀꯩꯁꯨ ꯇꯧꯗꯕꯅꯦ ꯑꯩꯈꯣꯏꯁꯨ ꯁꯨꯃꯥꯏꯅ ꯇꯧꯔꯛꯏꯕꯀꯣ ꯑꯍꯥꯟꯕ ꯊꯥꯕꯗ ꯑꯗꯨꯒ ꯃꯊꯪꯗ ꯊꯥꯕꯗꯗꯤ ꯑꯣꯖꯥꯁꯤꯡꯒ ꯑꯗꯨꯝ ꯁꯛ ꯈꯪꯅꯕꯅꯤꯅꯀꯣ ꯀꯩꯁꯨ ꯍꯥꯏꯗꯕꯅꯦ ꯑꯗꯣ ꯍꯟꯗꯛꯇꯤ ꯅꯣꯏ ꯀꯩꯅꯣ ꯄꯤꯗꯧ ꯃꯥꯜꯂꯦ ꯑꯗꯨꯗ ꯊꯥꯗꯧ ꯃꯥꯟꯗ꯭ꯔꯦꯀꯣ
ꯑꯩꯈꯣꯏ ꯑꯩꯈꯣꯏꯁꯤꯔꯥ
ꯅꯣꯏ ꯑꯩꯈꯣꯏ ꯀꯣꯂꯦꯖꯇ ꯑꯗꯨꯝ ꯎ ꯑꯦꯛꯖꯥꯝ ꯊꯥꯒꯅꯤ ꯍꯥꯏꯕ꯭ꯔꯥ
ꯑꯗꯨꯝ ꯊꯥꯔꯅꯤ ꯍꯣꯏ ꯑꯩꯈꯣꯏ ꯀꯣꯂꯦꯖꯇ
ꯑꯣ ꯑꯩꯈꯣꯏꯒꯤꯗꯤ ꯑꯗꯨꯝ ꯀꯔꯤ ꯍꯥꯏꯁꯤꯔꯥ ꯑꯩꯈꯣꯏꯗ ꯊꯥꯗ꯭ꯔꯤꯕ ꯑꯩꯈꯣꯏ ꯀ꯭ꯂꯥꯁ ꯀꯩꯅꯣꯗ ꯇꯦꯟꯗ ꯊꯥꯕ ꯑꯗꯨꯃꯥꯏꯅꯀꯣ ꯃꯐꯝꯗꯨ ꯇꯣꯉꯥꯟ ꯇꯣꯉꯥꯟ ꯄꯤꯌꯦꯕꯀꯣ ꯍꯟꯗꯛꯇꯤ
ꯑꯣ ꯁꯤꯗꯥ ꯍꯣꯡꯕꯔꯥ
ꯍꯣꯡꯉꯦ ꯑꯩꯈꯣꯏ ꯑꯥꯗ ꯇꯥꯏꯌꯦ ꯅꯨꯡꯉꯥꯏꯇꯤꯌꯦ ꯑꯦꯛꯖꯝꯗꯣ ꯌꯥꯝꯅ ꯂꯨꯑꯦ ꯐꯣꯟꯁꯨ ꯄꯥꯏꯕ ꯌꯥꯗ꯭ꯔꯦ ꯑꯗꯨꯒ ꯀꯥꯏꯅꯣ ꯇꯧꯕꯗꯨꯁꯨ ꯃꯣꯏꯅ ꯎꯔꯗꯤ ꯑꯗꯨꯝ ꯐꯥꯏꯌꯦ
ꯑ ꯑꯁ ꯑꯗꯨꯗꯤ ꯑꯁ ꯐꯠꯇꯕꯅꯦ ꯑꯗꯨꯗꯤ ꯐꯠꯇꯦ ꯍꯥꯏꯕ ꯑ ꯐꯥꯔꯁ ꯁꯤꯃꯤꯁꯇꯔꯗꯤ ꯌꯥꯝ ꯅꯨꯡꯉꯥꯏ ꯑꯗꯣ ꯑꯁ ꯈꯪꯗ꯭ꯔꯤꯌꯦ
ꯅꯣꯏ ꯍꯧꯖꯤꯛ ꯄꯤꯗꯦ ꯍꯥꯏꯁꯦ ꯒ꯭ꯌꯥꯟ ꯇꯥꯗꯦ ꯑꯩ
ꯑꯩꯈꯣꯏꯒꯤ ꯐꯥꯔꯁꯠ ꯁꯤꯃꯤꯁꯇꯔꯒꯤ ꯔꯤꯖꯜ ꯄꯤꯗ꯭ꯔꯤꯌꯦ
ꯑꯗꯣ ꯑꯊꯦꯡꯕꯅꯦ ꯑꯍꯥꯟꯕꯒꯤꯗꯤ ꯊꯦꯡꯅ ꯑꯗꯨꯝ ꯂꯥꯛꯄꯅꯦ ꯑꯗꯣ ꯑꯩꯈꯣꯏꯁꯨ ꯁꯨꯃꯥꯏꯅ ꯇꯧꯋꯕꯀꯣ ꯃ ꯑꯍꯥꯟꯕꯒꯤꯗꯣ ꯊꯦꯡꯉꯦ ꯑꯗꯨꯒ ꯁꯀꯦꯟꯒꯤꯗꯣ ꯑꯅꯤꯁꯨꯨꯕꯒꯤꯗꯣ ꯑꯗꯨ ꯂꯣꯏꯔꯀꯥꯟꯗ ꯊꯥ ꯇꯪꯈꯥꯏꯃꯨꯛ ꯌꯥꯎꯔꯀꯥꯟꯗ ꯑꯗꯨꯝ ꯄꯤꯔꯛꯄ ꯃꯇꯝꯁꯨ ꯂꯩꯌꯦꯕꯀꯣ
ꯑꯥ
ꯑꯗꯨꯝ ꯊꯨꯅ ꯄꯤꯔꯛꯄ ꯃꯇꯝꯁꯨ ꯂꯩꯌꯦ ꯑꯗꯨꯃꯥꯏꯅ ꯇꯧꯕꯅꯦ ꯑꯩꯈꯣꯏꯁꯨ ꯁꯨꯃꯥꯏꯅ ꯇꯧꯋꯦ ꯂꯥꯛꯀꯅꯤꯗ ꯂꯥꯛꯄ ꯕꯨꯗꯤ ꯊꯦꯡꯕꯅꯦ ꯈꯔꯕꯨꯗꯤ
ꯈꯪꯗꯦꯗ
ꯈꯪꯗꯔꯦ ꯂꯥꯏꯔꯤꯛꯇꯣ ꯀꯟꯅ ꯄꯥꯔꯣ
ꯀꯔꯤ ꯂꯥꯏꯔꯤꯛ ꯂꯩꯔꯗꯤ ꯄꯥꯗꯔꯤ
ꯑꯁ ꯍꯟꯗꯛꯗꯤ ꯐꯖꯅ ꯄꯥꯏꯍꯦ ꯑꯩꯈꯣꯏꯗꯤ
ꯑꯣ ꯑꯁ ꯑꯗꯨꯗꯤ ꯌꯥꯝ ꯂꯥꯏꯔꯤꯛ ꯌꯥꯝ ꯍꯩꯕ ꯃꯥꯜꯂꯦꯀꯣ ꯑꯗꯨꯗꯤ
ꯍꯩꯇꯦ ꯀꯩꯅꯣꯗꯣ ꯌꯥꯗꯕꯅꯤꯅ ꯍꯥꯟꯅꯗꯤ ꯑꯩꯈꯣꯏꯗ ꯇꯥꯕ ꯃꯇꯝꯗꯗꯤ ꯑꯩꯈꯣꯏ ꯈꯨꯁꯤ ꯇꯧꯑꯦꯅ ꯍꯟꯗꯛꯇꯤ ꯇꯧꯕ ꯌꯥꯗꯦ ꯌꯥꯗꯕꯅꯤꯅ ꯄꯥꯗ꯭ꯔꯗꯤ ꯌꯥꯗ꯭ꯔꯦꯕ
ꯎꯝ ꯑꯁ ꯑꯩꯗꯤ ꯑꯩꯗꯤ ꯄꯥꯔꯁꯨ ꯌꯥꯔꯣꯏ ꯑꯩꯒꯤ ꯆꯟꯗꯔ꯭ꯦ
ꯆꯪꯉꯣꯏꯌꯦ
ꯎꯝ ꯆꯪꯁꯪ ꯃ ꯆꯪꯉꯣ ꯆꯪꯉꯣ ꯍꯥꯏꯔꯁꯨ ꯆꯪꯗꯦ
ꯆꯪꯒꯅꯤꯗ ꯆꯪꯒꯅꯤ ꯀꯔꯤꯒꯤ
ꯅꯪꯗꯤ ꯉꯔꯥꯡ ꯄꯨꯡ ꯀꯌꯥ ꯍꯧꯖꯤꯛꯔꯥ
ꯑꯥꯎ
ꯍꯧꯖꯤꯛꯔꯥ ꯑꯩꯈꯣꯏ ꯂꯩꯐꯝꯗꯔꯥ
ꯑꯥꯎ
ꯍꯧꯖꯤꯛꯇꯤ ꯏꯊꯟꯗ ꯑꯩ ꯑꯩ ꯂꯩꯐꯝꯗ ꯂꯩꯕꯗꯤ ꯃꯤ ꯑꯍꯨꯝ ꯂꯩꯌꯦ ꯑꯩꯒꯤ ꯏꯌꯥꯝꯕ ꯑꯩꯒꯤ ꯏꯌꯥꯝꯕ ꯑꯃ ꯑꯗꯨꯒ ꯑꯩꯒꯤ ꯏꯃꯥꯟꯅꯕ ꯑꯃ ꯑꯩꯈꯣꯏ ꯑꯍꯨꯝ ꯐꯥꯁ ꯐꯨꯗ ꯐꯥꯁ ꯨꯗ ꯑꯗꯨꯝ ꯐꯥ ꯐꯨ ꯑ ꯑꯩꯈꯣꯏꯁꯦ ꯑꯩꯈꯣꯏ ꯑꯍꯨꯝꯁꯦ ꯐꯥꯔꯁ ꯐꯨꯗ ꯑꯗꯨꯝ ꯂꯩꯕꯅꯦ
ꯑꯣꯍ ꯅꯨꯡꯉꯥꯏꯔꯦꯅꯦ ꯑꯗꯨꯗꯤ
ꯎꯝ ꯅꯨꯡꯉꯥꯏꯗꯤ ꯅꯨꯡꯉꯥꯏꯗ ꯉꯔꯥꯡꯒꯥꯟꯗꯤ ꯄꯨꯡ ꯀꯌꯥ ꯇꯨꯝ ꯔꯅꯗꯤꯦ
ꯑꯩꯗꯤ ꯉꯔꯥꯡ ꯄꯨꯡ ꯇꯔꯥ ꯍꯦꯜꯂꯦ ꯑꯩꯅ ꯇꯨꯝꯕꯗꯣ
ꯄꯨꯡ ꯇꯔꯥ ꯑꯣ ꯑꯥ ꯑꯩꯗꯤ ꯊꯦꯡꯉꯦ ꯕꫭꯜ ꯕꯣꯜ ꯕꯣꯜ ꯌꯦꯡꯕꯗꯣ
ꯎꯝ
ꯌꯦꯡ ꯌꯦꯒ ꯂꯩ ꯊ ꯊꯦꯡꯈ
ꯑꯩꯗ ꯄꯥꯗꯕ ꯑꯩꯅ ꯄꯥꯝꯕꯗꯣ ꯌꯥꯎꯗ꯭ꯔꯕ ꯑꯗꯨꯒꯤ
ꯄ
ꯗꯤ ꯊꯦꯡꯉꯤ
ꯑꯗꯨꯏ ꯑꯗꯨꯗꯤ ꯍꯧꯖꯤꯛ ꯍꯧꯖꯤꯛꯇꯤ ꯅꯪ ꯄꯥꯝꯕ ꯇꯤꯝ ꯂꯩꯇ꯭ꯔꯦ
ꯑꯃ ꯑꯃ ꯂꯩꯔꯤ ꯑꯃ ꯀꯩꯅꯩꯅꯣ ꯋꯥ ꯆꯥꯎꯔꯒ ꯈꯔ ꯃꯨꯕꯗꯣ ꯈꯪꯕ꯭ꯔꯥ
ꯑꯥ ꯑꯥ
ꯐꯪꯉꯦ
ꯑꯝ ꯈꯪꯉꯦ
ꯃꯥꯁꯛꯁꯨ ꯈꯔ ꯃꯨꯕꯅꯦ ꯃꯥꯁꯛ ꯊꯤꯕꯅꯦ ꯑꯗꯥ ꯑꯃꯥ ꯂꯩꯍꯧꯔꯤ
ꯑꯝ
ꯇꯨꯝꯅꯤꯡꯕ ꯃꯥꯜꯂꯦ ꯅꯪ ꯍꯥ ꯍꯥ ꯍꯥ
ꯃꯥꯐꯝꯗꯤ ꯍꯧꯖꯤꯛ ꯅꯣꯡ ꯅꯣꯡ ꯃꯪꯕ꯭ꯔꯥ ꯍꯧꯖꯤꯛ ꯅꯪꯡ ꯃꯝꯃꯦ ꯅꯨꯡꯁꯤꯠ ꯂꯥꯛꯄ꯭ꯔꯥ ꯁꯤꯠ ꯂꯥꯛꯄ꯭ꯔꯥ
ꯅꯨꯡꯁꯤꯠ ꯄꯨꯗꯤ ꯂꯥꯛꯇꯦꯗ
ꯑꯣ ꯑꯈꯣꯏ ꯑꯩꯒꯤ ꯂꯩꯐꯝꯁꯨ ꯍꯧꯖꯤꯛ ꯅꯨꯡꯁꯤꯠ ꯂꯥꯛꯇꯦ
ꯑꯣ ꯍꯧꯖꯤꯛ ꯅꯨꯡꯁꯥ ꯑꯃꯨꯛ ꯊꯣꯛꯑꯦ ꯅꯣꯡꯕꯨꯗꯤ ꯆꯨꯗꯤꯌꯦ ꯉꯁꯥꯏꯕꯨꯗꯤ ꯆꯨꯋꯦ ꯑꯌꯨꯛꯇꯥ
ꯑꯣ ꯆꯞ ꯃꯥꯟꯅꯩꯌꯦ ꯑꯩꯒꯤ ꯂꯩꯐꯝꯗꯨꯁꯨ
ꯑꯝ ꯏꯕꯥꯟꯅꯤꯗꯤ ꯇꯝꯄꯥꯛꯇ ꯉꯥꯛꯇ ꯂꯩꯕꯅꯤꯅ ꯆꯞ ꯃꯥꯟꯅꯥꯔꯝꯃꯅꯤ ꯀꯣꯂꯦꯖꯁꯨ ꯆꯞ ꯃꯥꯟꯅꯔꯦ
ꯑꯥ ꯅꯣꯏ ꯅꯣꯏꯗꯤ ꯑꯦꯛꯖꯥꯝ ꯇꯥꯡ ꯀꯔꯤ ꯀꯔꯤ ꯊꯥꯗ ꯂꯩꯕ꯭ꯔꯥ
ꯑꯩꯈꯣꯏꯗꯤ ꯀꯩꯅꯣꯗꯣ ꯖꯨꯟꯗ ꯂꯣꯏꯕꯗꯥ ꯉꯥꯏꯔꯤꯗ ꯑꯩꯈꯣꯏꯁꯨ ꯋꯥꯠꯂꯤ ꯑꯅꯤ
ꯏꯁ ꯑꯩꯗꯤ ꯍꯧ ꯍꯧꯕꯗ ꯂꯩ ꯀ꯭ꯔꯤ ꯍꯥꯏꯗꯣꯏꯔꯥ ꯍꯧꯕꯗ ꯉꯥꯏꯔꯤ ꯂꯩꯔꯤ ꯁꯥꯥꯡ ꯑꯦ ꯍꯥꯍꯥ
ꯅꯪꯁꯤꯗꯥ ꯉꯥꯛꯇꯡ
ꯂꯩꯌꯦ ꯌꯥꯔꯦꯍꯦ ꯅꯪꯁꯨ ꯅꯩꯔꯦ
ꯅꯪꯗꯤ ꯑꯗꯨꯝ ꯁꯣꯏꯕꯥꯅꯦ
ꯍꯥꯍꯥ
ꯏꯕꯥꯟꯅꯤꯒꯤꯁꯤꯗꯤ ꯅꯨꯡꯉꯥꯏꯔꯦꯍꯦ ꯑꯁ ꯑꯗꯨꯝ ꯇꯧꯁꯤꯀꯣ ꯐꯣꯟꯁꯦ ꯃꯔꯛ ꯃꯔꯛꯇꯥ ꯑꯗꯨꯝ ꯐꯥꯎꯅꯁꯤꯀꯣ
ꯑꯝ
ꯅꯪꯁꯨ ꯑꯗꯨꯝ ꯇꯧꯔꯛꯑꯣ
ꯑꯝ
ꯑꯪ ꯑꯗꯨꯝ ꯅꯣꯛꯁꯦ ꯍꯥꯏꯕꯅꯤꯗ ꯅꯣꯛꯄꯁꯨ ꯍꯛꯆꯥꯡꯗ ꯌꯥꯝ ꯀꯥꯟꯅꯕꯅꯦ
ꯑꯥ ꯑꯗꯨꯃꯥꯏ ꯍꯥꯏ ꯍꯣꯏ
ꯑꯝ ꯍꯣꯏ
ꯑꯥ ꯀꯔꯤ ꯍꯥꯏꯁꯤꯔꯥ